ꯄꯥꯏ꯫ ꯍꯣꯏ ꯉꯥꯏꯈꯣ ꯑꯩ ꯑꯌꯔꯄꯤꯁ꯫
ꯑꯩꯁꯨ ꯊꯤꯜꯂꯤꯒꯦ ꯑꯗꯨꯝ ꯋꯥꯔꯤ ꯁꯥꯔꯛꯑꯣ꯫ ꯇꯔꯥꯕꯣ꯫
ꯑꯣꯏꯇꯥꯔꯕꯣ꯫
ꯇꯥꯔꯦ ꯇꯥꯔꯦ ꯅꯩ꯫ ꯐꯦꯟ ꯎꯂꯤ ꯃꯥꯔꯦꯇ꯫
ꯌꯥ ꯌꯥ꯫ ꯇꯥꯔꯕꯣ꯫
ꯑꯩ ꯑꯩꯗꯤ ꯇꯥꯔꯦꯅꯦ ꯅꯪꯒꯤ ꯋꯥꯅꯤꯅꯦ꯫
ꯑꯩ ꯇꯥꯔꯦ꯫
ꯑꯣ ꯑꯩꯁꯨ ꯇꯥꯔꯦ ꯋꯥꯔꯤ ꯍꯧꯔꯁꯦ ꯑꯗꯨꯗꯤ꯫ ꯇꯥꯔꯕꯅꯤꯅ ꯃꯈꯥ ꯇꯥꯕ ꯋꯥꯔꯤ꯫
ꯇꯏꯁꯨ ꯀ ꯄꯥꯔ ꯌ
ꯥꯏ ꯁꯣꯝꯅ ꯄꯥꯏꯗꯨꯛ ꯄꯥ ꯁꯤꯕ ꯎꯁꯣꯞꯂ ꯄꯥꯏꯖꯦꯗꯤ ꯍꯦ ꯂꯩꯦꯒꯗꯤꯕꯥꯅꯤ ꯂꯥꯏꯔꯤꯛ ꯄꯥꯕꯁꯤ ꯈꯔ ꯍꯦꯟꯒꯠꯅ ꯄꯥꯅꯕ ꯍꯣꯠꯅꯁꯤ ꯃꯌꯥꯝꯗꯒꯤ ꯈꯔ ꯍꯦꯟꯅꯕ ꯅꯠꯇ꯭ꯔꯒꯗꯤ ꯑꯦꯛꯖꯥꯝꯁꯤ
ꯌꯥꯔꯤ ꯑꯦꯛꯖꯥꯝ ꯗꯦꯠ ꯅꯥꯏꯟꯇꯤꯟꯗꯁꯨ ꯂꯩꯕꯅꯤꯅꯀꯣ ꯣꯠ ꯑꯁꯤ ꯚꯥꯔꯠ ꯑꯃꯇꯥ ꯇꯥꯔꯣꯏ
ꯅꯪ ꯃꯈꯣꯟꯗꯨꯗ ꯐꯦꯟ ꯊꯥꯏꯔꯣ
ꯐꯦꯟ ꯊꯥꯏ
ꯐꯦꯟ ꯃꯈꯣꯠꯂ ꯌꯥꯝ ꯀꯟꯅ ꯇꯥꯑꯣ ꯎꯝ ꯎꯝ ꯈꯤꯇꯪ ꯂꯩꯇ ꯌꯥꯏ
ꯍꯣ ꯊ ꯎꯝ
ꯑꯣꯀꯦ ꯌꯥ ꯌꯥꯔ ꯎꯝ
ꯄꯥꯏ ꯕ ꯌꯨꯝ ꯆꯠꯅꯤꯡꯉꯤꯕ ꯑꯣꯏꯗꯤꯦ
ꯆꯠꯂꯗꯧꯅꯤ ꯀꯩꯅꯣ ꯑꯦ ꯌꯨꯝꯗ ꯆꯠꯂ ꯀꯩꯗꯧꯁꯦ ꯍꯥꯏꯅꯣ
ꯌꯨꯝꯗ ꯁꯨꯝ ꯂꯩꯅꯤꯡꯕꯒꯤ ꯋꯥꯔꯤꯅꯤꯗ ꯅꯣꯡ ꯐꯥꯗꯣꯛ ꯀꯨꯏꯅ ꯂꯩꯔꯁꯨ ꯅꯨꯡꯉꯥꯏꯇꯦ ꯃꯤꯗꯥꯡ ꯆꯠꯂ ꯅꯨꯃꯤꯗꯥꯡ ꯚꯥꯏꯟꯗꯔꯌꯨ ꯌꯥꯝ ꯀꯨꯏꯌꯦꯅ ꯇꯧꯁꯤ ꯅꯨꯃꯤꯗꯥꯡ ꯋꯥꯏꯔꯝꯒꯥꯡ ꯊꯣꯛꯑ ꯆꯥꯁꯨꯕꯤꯒ ꯆꯥꯔꯦ ꯀꯌꯥꯝ ꯅꯨꯡꯉꯥꯏꯔꯅꯤ
ꯑꯩꯈꯣꯏ ꯏꯅꯦꯒꯤ ꯀꯗꯣ ꯐꯥꯎꯕꯅꯦꯦ
ꯕꯥꯏ ꯑꯩꯈꯣꯏ ꯑꯩꯈꯣꯏ ꯀꯛꯆꯤꯡꯒꯤ ꯃꯍꯥꯎꯗꯣ ꯃꯃꯣꯏ ꯁ꯭ꯋꯥꯏ ꯏꯝꯐꯥꯜ ꯂꯥꯎ ꯍꯥꯏꯅꯗꯤ ꯐꯪꯉꯔꯣꯏ
ꯋꯥꯔ ꯏ ꯋꯥꯏꯗꯤꯦ ꯇ
ꯌꯥꯗ
ꯅꯇꯕꯨ ꯈꯔ ꯂꯩꯒꯗꯅ
ꯁ ꯑꯩꯈꯣꯏ ꯀꯔꯤꯗ ꯑꯩꯈꯣꯏ ꯁꯤꯒꯤ ꯏꯅꯦꯒꯤ ꯗꯨꯀꯥꯟ ꯑꯗꯣ ꯍꯥꯎꯏ ꯀꯩꯣ ꯑꯣꯣ ꯒꯤ ꯐ
ꯀꯀꯥꯒꯤ ꯍꯣꯇꯦꯜꯗꯤ ꯀꯩꯅꯣ ꯃꯌꯥꯝꯒꯤꯅꯤ ꯀꯩꯅꯣ ꯀꯀꯥꯒꯤ ꯅꯠꯇꯦ
ꯀꯥꯏ ꯀ
ꯀꯗꯥꯥꯏꯃꯨꯛꯇꯦꯗꯣ ꯂꯨꯞꯄꯦ ꯑꯩꯈꯣꯏꯗꯤ
ꯀꯣ
ꯑꯩꯒꯤꯗꯤ ꯌꯥꯇꯦꯀꯣ ꯃꯔꯝꯗ ꯑꯩꯒꯤꯗꯤ ꯑꯩꯒꯤꯗꯤ ꯌꯥꯇꯦꯀꯣ
ꯃꯥꯏꯅ ꯁꯤ ꯌꯥꯝꯅ ꯍꯌꯦ ꯀꯣꯏꯅ ꯍꯌꯦ ꯀꯣꯏꯁꯤ
ꯚꯏ ꯍꯌꯦ ꯀꯣꯏ ꯆꯈ꯭ꯔꯒꯦ
ꯆ ꯀꯃ ꯐꯔꯤꯗꯇ ꯑꯃ
ꯎꯊꯃꯥꯟ ꯍꯥꯏ ꯚꯥꯏ ꯎꯊꯃꯥꯟ ꯚꯥꯏ ꯑꯩꯕꯤ ꯀꯝ ꯂꯩꯇꯦ ꯅꯥꯕ ꯕꯤꯠ ꯌꯥꯝ ꯂꯩꯇꯦꯕ ꯍꯥꯏꯗꯤꯀꯣ ꯑꯩ ꯎ ꯊꯝꯃꯒ ꯂꯥꯏ ꯁꯥꯠꯇꯣꯛ ꯂꯣꯏꯈ꯭ꯔꯦꯕ ꯁꯥꯠꯄ ꯂꯣꯏꯈ꯭ꯔꯕꯅꯦꯕ ꯑꯩ ꯎ ꯊꯃ ꯂꯥꯏ
ꯆꯔꯔꯣ
ꯑꯪ ꯁꯥꯠ ꯂꯣꯏꯈꯔꯦ ꯑꯗꯨꯏꯅ ꯕꯤꯠ ꯂꯩꯖꯗꯕꯗꯣ ꯏꯁꯥꯗ ꯁꯨꯝ ꯑꯁꯥꯠ ꯁꯥꯠꯄ ꯂꯣꯏꯕ ꯄꯤꯕꯗꯣ ꯑꯗꯨ
ꯑꯗꯨ ꯚꯥꯏ ꯑꯗꯨꯝ ꯑꯗꯨꯃꯥꯏꯅ ꯈꯗꯤ ꯑꯣꯏꯔꯒꯗꯤ ꯑꯩꯁꯨ
ꯃꯇꯝꯅ ꯑꯣꯏꯕꯩꯅꯤꯗ ꯍꯥꯏꯗꯤ ꯑꯩ ꯄꯣꯝꯕꯩ ꯃꯇꯝꯁꯤ ꯑꯩꯈꯣꯏ ꯂꯥꯏ ꯍꯔꯥꯎꯕꯩ ꯃꯇꯝꯅꯦꯕ
ꯍꯝ
ꯂꯔꯥꯎ ꯃꯇꯝꯗꯨꯗ ꯍꯤꯍꯧꯗꯧꯗꯣ ꯍꯦꯛ ꯌꯥꯧꯗ꯭ꯔꯅꯤꯅ
ꯑꯣ ꯌꯥꯗ ꯑꯗꯨ ꯃ ꯐ
ꯃꯇꯝꯗꯅꯤ ꯚꯥꯏ ꯑꯗꯣ ꯑꯩ ꯄꯨꯔꯗꯤ ꯌꯦꯡꯉꯅꯤ ꯍꯌꯦꯡ ꯃꯉꯣꯟꯗ ꯍꯪꯉꯅꯤ ꯃꯥꯅ ꯀꯔꯤꯝ ꯈꯟꯗ꯭ꯔꯗꯤ ꯑꯗꯨꯝ ꯑꯩꯩꯁꯨꯝ ꯅꯨꯡꯉꯥꯏꯇꯦꯗꯅꯀꯣ ꯍꯥꯏꯗꯤ ꯑꯩꯈꯣꯏ ꯂꯥꯏ ꯀꯠꯀꯥꯟꯗꯁꯨ ꯍꯣꯏ
ꯗꯅ
ꯁꯨꯝ ꯂꯥꯏ ꯀꯛ ꯀꯥꯟꯗꯁꯨ ꯑꯩꯈꯣꯏ ꯂꯩ ꯑꯁꯥꯠꯄꯗꯣ ꯀꯠꯅꯗꯦꯗꯅ
ꯅ ꯍꯣꯏ ꯃꯤꯗꯁꯨ ꯚꯥꯏ ꯃꯤꯒꯤꯗꯤ ꯌꯥꯎꯁꯤꯔ
ꯚꯥꯏ ꯑꯗꯨꯏ ꯑꯗꯨꯏ ꯃꯇꯥꯡ ꯑꯗꯨꯏ ꯃꯇꯥꯡꯒꯤ ꯌꯥꯎꯔꯔꯣꯏ ꯁꯤꯗ
ꯑꯣꯏꯗ ꯈꯪ ꯒ ꯇꯣꯛꯑꯁꯤꯂꯣ
ꯍꯣꯏ ꯑꯩꯈꯣꯏꯒ ꯈꯪꯉꯒ
ꯑꯗꯣ ꯍꯌꯦꯡ ꯕꯣꯜꯁꯤ ꯀꯃꯥꯏꯅ ꯇꯧꯁꯦꯕ
ꯄꯣꯟꯁꯦ ꯇꯨꯝꯍꯒꯠꯂꯑꯣ ꯌꯦꯡꯉꯁꯦꯕ ꯑꯩꯅ ꯍꯥꯏꯅꯤꯡꯉꯁꯤ ꯇꯨꯝꯗꯕꯤꯗ ꯂꯩꯈ꯭ꯔꯗꯤ ꯋꯥꯗꯧ ꯃꯥꯜꯂꯦꯕ ꯇꯨꯝꯕ ꯌꯥꯗ꯭ꯔꯗꯤ ꯈꯪꯗꯦ
ꯌꯥ
ꯍꯥꯥ
ꯑꯗꯤ ꯌꯔꯣꯏꯕ
ꯇꯨꯝꯕꯁꯤ ꯌꯥꯗꯧ ꯃꯥꯟꯗꯦ
ꯎ
ꯕꯣꯜꯗꯥ ꯄꯣꯔꯠꯇꯨ ꯒꯜ ꯅ ꯂꯧꯔꯦꯀꯣ
ꯚꯏ ꯐ꯭ꯔꯥꯟꯁ ꯐ꯭ꯔꯥꯟꯁ ꯅꯠꯇ꯭ꯔ ꯄꯣꯔꯇꯨꯒꯜ ꯂꯧꯔꯦ ꯚꯥꯏ
ꯑꯗꯨ ꯥꯏ ꯇꯥꯟꯄ ꯐꯨꯠꯕꯣꯜꯗ ꯌꯥꯁꯤꯔ ꯃ ꯇꯥꯏ ꯇꯥꯉꯦ ꯍꯥꯏꯦ
ꯄꯂꯦ
ꯎꯝ
ꯌꯦ ꯊꯁꯨꯕꯣ
ꯄꯨꯔꯨꯒꯜ ꯂꯧꯗꯤ ꯂꯨꯍꯟꯅꯤꯡꯍꯦ ꯂꯧꯗꯤ ꯂꯧꯍꯟꯅꯤꯡꯉꯤꯍꯦ ꯄꯨꯨꯦꯜꯁꯦ
ꯑ ꯀꯈ꯭ꯔ
ꯀꯦ
ꯚꯥꯏ ꯁꯤꯡꯅꯔꯛꯑꯗꯤꯀꯣ ꯁꯤꯡꯅꯁꯤꯟꯒꯗꯝꯕꯅꯦ ꯃꯣꯏꯅ ꯁꯤꯡꯅꯍꯧꯔꯛꯑꯅꯤꯅ
ꯚꯥꯏ ꯅꯪ ꯅꯪ ꯉꯥꯡꯕꯗꯣ ꯅꯪ ꯉꯥꯡꯕꯗ ꯑꯗꯨ ꯁꯦꯡꯅ ꯇꯥꯗꯔ
ꯇꯕꯔ ꯇꯥꯔꯕꯣ
ꯎꯝ ꯇꯥꯏꯔꯦ ꯇꯔꯦ ꯇꯔꯦ
ꯑꯩ ꯈꯨꯠ ꯍꯥꯝꯕ ꯈꯣꯠꯄ ꯇꯧꯕ ꯑꯗꯨꯏꯗꯨꯒꯤ ꯑꯣꯏꯔꯝꯗꯨ ꯃꯥꯟꯂꯦ ꯇꯥꯔꯕ ꯑꯃꯛ ꯐꯖꯅ ꯇꯥꯗꯕ꯭ꯔꯥ
ꯇꯥꯔꯦ ꯇꯥꯔꯦ ꯏꯟꯁꯥꯟꯗꯣ ꯍꯥꯎꯕ꯭ꯔꯣ ꯕꯥꯏ
ꯁꯉ ꯌꯦ ꯍꯥꯎꯋꯤꯗ ꯕꯥꯏꯁꯤꯗꯤ ꯌꯦ ꯍꯥꯎꯋꯦ ꯀꯀꯥꯒꯤ ꯗꯨꯀꯥꯟꯗꯩ ꯀꯀꯥꯒꯤ ꯗꯨꯀꯥꯟꯗꯒꯤ ꯆꯥꯏ ꯂꯩꯔꯛꯄ ꯈꯔꯗꯨꯒ ꯂꯥꯏꯔꯕ ꯏꯟꯁꯥꯡꯗꯨ ꯇꯧꯈꯔꯦ ꯕꯥꯏ
ꯚꯥꯏ ꯉꯁꯥꯏ ꯂꯩꯔꯛꯄ ꯄꯣꯞꯀꯣꯔꯟꯗꯨꯁꯨ ꯆꯥꯁꯦ ꯍꯣꯔꯦꯟ ꯉꯍ
ꯑꯦ ꯆꯥ ꯑꯗꯨꯝ ꯆ ꯅꯪꯅꯥꯛ ꯑꯗꯨ ꯂꯩꯔ ꯑꯗꯨ ꯆꯥꯗ ꯌꯥꯗꯕ ꯄꯣꯠ
ꯑꯩꯇꯣꯏ ꯌꯨꯝꯍ
ꯑꯗꯨꯁꯨ ꯆꯥꯒꯗꯕꯅꯤ ꯑꯗꯨꯗꯨꯒ ꯇꯁꯨ ꯇꯨꯃꯔꯣꯏ
ꯚꯥꯏ ꯑꯩ ꯇꯨꯝꯗ꯭ꯔꯗꯤ ꯋꯥꯗꯧ ꯃꯥꯜꯂꯦꯕ ꯍꯌꯦꯡ ꯒꯥꯔꯤ ꯊꯧꯗꯣꯏꯅꯤꯅ
ꯚꯥꯏ ꯅꯪ ꯇꯨꯝꯊꯣꯛꯑꯣ ꯍꯌꯦꯡꯗꯣ ꯐꯖꯅ ꯎꯠ ꯍ ꯑꯩ ꯍꯧꯗꯣꯔꯛꯄ ꯉꯝꯃꯣꯏ ꯍꯦꯛ ꯀꯥꯏꯑꯦ ꯑꯩ ꯑꯗꯨꯒꯤꯟ ꯇꯤ ꯄꯌꯨꯗꯤ ꯉꯝꯗꯦ
ꯉꯝꯗ ꯍꯥꯏꯗꯪ ꯇꯨꯝꯃꯗ ꯍꯥꯏꯅꯦ
ꯇꯨꯝꯃꯣꯏ ꯍꯥꯏꯁꯨ ꯚꯥꯏ ꯕꯣꯏ ꯏꯝ ꯊ ꯍꯥꯏꯕꯈꯤꯗꯦ ꯑꯩ ꯒꯦꯔꯦꯟꯇꯤ ꯄꯤꯕꯗꯤ ꯉꯝꯃꯦ ꯉꯝꯗꯦ ꯇꯨꯝꯃꯣꯏ
ꯎ
ꯑꯗꯨ ꯇꯨꯝꯕꯅꯗꯤ ꯐꯩꯗ ꯉꯥꯛꯇꯪꯗꯦ
ꯃꯅꯗꯤ ꯐꯥꯏ ꯍꯣꯏ ꯒꯜꯗꯤ ꯍꯧꯔꯛꯑꯅꯤ ꯑꯊꯣꯏ ꯃꯈꯥꯏꯗꯩ ꯕꯣꯔ ꯂꯩꯕꯅꯤ ꯏꯖꯤꯞꯀ ꯀꯩꯒꯅꯣ ꯑꯗꯨꯝ ꯂꯩꯒꯅꯤ
ꯏꯖꯤꯞꯀ ꯂꯩꯕꯨ ꯑꯣꯏ ꯑꯗꯒꯤ ꯏꯖꯤꯞꯅꯕꯨꯗꯤ ꯀꯥꯅꯤꯗ ꯍꯧꯖꯤꯛꯁꯨ ꯈꯔ ꯈꯔꯗꯤ ꯐꯖꯕꯅꯦ ꯏꯖꯤꯞꯅ ꯀꯥꯜꯂꯤ ꯍꯥꯏꯁꯦ ꯑꯃꯗꯨ ꯑꯜꯖꯤꯔꯤꯌꯥ ꯑꯁꯇ꯭ꯔꯦꯂꯤꯌꯥꯒ
ꯑꯁꯇ꯭ꯔꯦꯂꯤꯌꯥ ꯑ
ꯑꯣꯁꯇ꯭ꯔꯦꯂꯤꯌꯥꯌꯥ ꯍꯥꯏꯖꯣꯅ ꯈꯔ ꯈꯔꯗꯤꯁ
ꯄꯩꯁꯥ ꯊꯥꯈꯤꯗ꯭ꯔꯣ ꯉꯁꯤꯗꯤ
ꯎꯝ ꯊꯥꯗꯦ ꯅ ꯑꯩꯗꯤ ꯄꯣꯠꯁꯤ ꯇꯧꯒꯦ ꯄꯩꯁꯥ ꯍꯧꯖꯤꯛ ꯐꯥꯎ ꯆꯔꯒꯦ
ꯅꯑꯣꯏ ꯄꯔꯤꯃꯦꯁ ꯅꯅꯥꯕ ꯐꯠꯇꯦꯗ ꯌꯥꯅ ꯌꯥꯝ ꯖꯅꯤꯟ ꯑꯣꯏꯗꯦꯕ ꯄꯣꯠ
ꯑꯣꯏꯗꯤ ꯄꯣꯠꯇ
ꯈꯗ꯭ꯔꯛ ꯈꯗ꯭ꯔꯛ ꯃꯗ꯭ꯔꯛ ꯑꯃ ꯏꯆꯪ ꯆꯪꯉꯤ
ꯑꯗꯨꯁꯥꯏ
ꯈꯪꯗ ꯇꯧꯁ ꯄꯥꯏꯅꯣꯝ ꯄꯣ ꯐꯔꯅ ꯑꯋꯥ
ꯄꯣꯝ ꯄꯨꯈꯥꯔꯣꯏ ꯚꯥꯏ ꯄꯣꯝ ꯄꯨꯈꯥꯔꯣꯏ
ꯒ꯭ꯔꯤꯟ ꯆꯤꯛꯀꯟꯗꯣ ꯑꯨꯇꯪ ꯆꯥꯁꯦ ꯍꯦꯛ ꯈꯟꯅꯕꯅꯦ ꯑꯣꯠ ꯒ꯭ꯔꯤꯜꯗꯣ ꯑꯗꯨ ꯅꯥꯟꯅꯩ ꯑꯩ ꯁꯄꯨ ꯍꯥꯏꯈꯤꯗ꯭ꯔꯦ ꯎꯄꯥꯏ ꯂꯩꯇꯦ
ꯈ꯭ꯔꯦ ꯖꯔꯃꯟꯗꯨꯅ ꯍꯦꯛꯇ ꯄꯨꯍꯜꯂꯤ
ꯖꯃꯟꯗꯨꯅ ꯑꯦꯛꯇꯝ ꯐꯠꯇꯕ ꯖꯃꯟꯗꯨꯅ ꯃꯌꯥꯝꯒꯤ ꯏꯍꯨꯟꯁꯤ ꯈꯪꯅ ꯇꯧꯔꯛꯇꯦꯕ ꯖꯔꯃꯟꯗꯣ ꯄꯔꯥꯒꯣꯏ ꯍꯥꯏꯕꯨ ꯄꯣꯠꯆꯂꯤ
ꯍꯣꯏꯅꯦ ꯀꯗꯤ ꯒ꯭ꯌꯥꯟ ꯂꯦꯟ ꯇꯥꯗꯅ ꯂꯝꯗꯨꯗ ꯑꯃꯨꯛ ꯄꯨꯁꯤꯜꯂꯤꯅ
ꯒ꯭ꯌꯥꯟ ꯃꯦꯟ ꯇꯥꯗ ꯂꯝꯗꯨꯗ ꯑꯋꯥ ꯑ ꯅꯦꯗꯔꯂꯦꯟꯒ ꯁꯅꯩ ꯍꯃꯣ ꯄ ꯑꯦꯟꯒꯕ
ꯌꯦꯡꯅꯦ ꯚꯥꯏꯅ ꯃꯊꯪꯗ ꯖꯃꯅꯤ ꯇꯧꯔꯅꯨꯀꯣ
ꯖꯔꯃꯅꯤ ꯗꯨꯕꯥꯏ ꯖꯔꯃꯅꯤꯁꯤ ꯌꯥꯝ ꯐꯖꯕ ꯀꯧ ꯃꯥꯜꯂꯦꯗꯤ ꯖꯒꯦꯟ ꯀ꯭ꯂꯣꯞ ꯖꯒꯦꯟ ꯀ꯭ꯂꯣꯞꯅꯀꯣ ꯀꯣꯁ ꯑꯣꯏꯔꯅꯦꯕꯃꯅꯤꯁꯦ
ꯎꯝ ꯑꯣꯊꯪꯅꯤꯗ
ꯑꯗꯨꯅꯀꯣ ꯃꯊꯪꯒꯤꯗ ꯃꯥ ꯍꯈꯣꯏ ꯀꯤꯀꯁꯇꯨ ꯊꯥꯗꯣꯛꯑꯔꯅꯦꯕ ꯃꯊꯪ ꯑꯦꯅꯤ ꯏꯟꯇꯔꯅꯦꯁꯅꯦ ꯁꯅꯦꯟꯗ ꯗ꯭ꯔꯒꯦꯟ ꯀ꯭ꯂꯣꯞꯅ ꯑꯣꯏꯕ ꯌꯥꯕꯒꯤ ꯆꯥꯟꯁꯁꯤ ꯂꯩꯔꯦꯕ ꯃꯣꯏꯒꯤ ꯍꯧꯖꯤꯛ ꯍꯥꯏꯅꯔꯤꯁꯦ ꯑꯩꯈꯣꯏ ꯐꯔꯕꯥꯖꯣ ꯔꯃꯥꯅꯣꯅ ꯑꯃ ꯑꯩꯈꯣꯏꯒꯤ ꯐꯨꯠꯕꯣꯜꯒꯤ ꯖꯔꯅꯦꯂꯤꯁ ꯍꯥꯏꯗꯣꯏꯔꯥ ꯂꯩꯗꯅ ꯃꯥꯅꯕꯨ ꯍꯥꯏꯈ꯭ꯔꯕ ꯂꯣꯏꯔꯦ ꯑꯩꯈꯣꯏ ꯕꯣꯟꯒꯤꯗꯤ ꯃꯥꯅꯦ ꯃꯥꯅꯦ ꯍꯦꯌꯥꯔ ꯎꯏꯒꯣꯕ ꯈꯥꯏꯈ꯭ꯔꯕ ꯍꯣꯏꯦ ꯑꯣꯏꯣꯏ
ꯋꯥ ꯇꯋꯥꯦ ꯀꯌꯥ
ꯑꯣ ꯑ ꯁꯁꯤ ꯑ ꯋꯥ ꯍꯥꯏ ꯇꯔꯦ
ꯕꯥꯏ ꯆꯥꯟꯁꯁꯨ ꯋꯥꯡꯉꯦꯕꯣ ꯑꯦ ꯏꯕꯥꯅꯤ ꯃꯇꯝꯁꯤꯁꯨ ꯌꯧꯁꯤꯜꯂꯛꯀꯗꯣꯏꯔ ꯃꯤꯅꯤꯠ ꯑꯃꯃꯨꯛꯇ ꯉꯥꯏꯔꯛꯑꯕꯅꯦ ꯑꯩꯈꯣꯏꯅ ꯋꯥꯔꯤ ꯁꯥꯟꯅꯗꯧꯕ ꯂꯩꯔꯤꯕꯁꯤ
ꯕꯥꯏ ꯁꯅ ꯋꯥꯔꯤꯔꯤ ꯁꯅꯔ ꯅꯨꯡꯉ ꯍꯥꯏꯁꯨꯁꯨ ꯑꯃꯅꯤꯅꯤꯅꯤ
ꯑꯁ ꯑꯗꯨꯅꯤ ꯅꯥꯕ ꯈꯪꯗꯦꯗꯤ ꯍꯟꯗꯛꯁꯦ ꯑꯦ ꯑꯗꯣ ꯍꯧꯖꯤꯛ ꯃꯇꯝꯗꯨ ꯊꯦꯡꯖꯤꯜꯂꯛꯑꯦ ꯇꯨꯝꯅꯧ ꯍꯥꯏꯔ ꯇꯧꯁꯦ ꯇꯨꯝꯕ ꯂꯣꯏꯔꯒ ꯐꯖꯅ ꯑꯃꯨꯛ ꯇꯧꯁꯤ ꯍꯌꯦꯡꯁ ꯅꯪꯁꯨ ꯊꯕꯛ ꯀꯩꯀꯩ ꯆꯠꯇꯧꯕ ꯑꯗꯨꯝꯗ ꯃꯥꯅ ꯇꯧꯁꯤ
ꯕꯣꯔꯕꯨ ꯌꯦꯡꯉꯦ ꯐꯔꯦ
ꯎꯝ ꯎꯝ
ꯑꯗꯨ ꯚꯥꯏ ꯃꯤ ꯌꯦꯡꯕꯗꯤ ꯌꯥꯎꯅꯔꯛꯀꯅꯦꯕꯀꯣ ꯑꯗꯨꯝ ꯑꯗꯨꯅ ꯃꯣꯏꯅ ꯂꯥꯎꯅꯔꯛ ꯀꯥꯟꯗ ꯑꯗꯨꯝ ꯈꯔꯗꯤ ꯑꯗꯨꯝ ꯇꯥꯡꯉꯅꯤꯅ ꯍꯧꯒꯠꯄ ꯍꯧꯒꯠꯇꯕꯅ ꯑꯃ ꯑꯣꯏꯔꯣ
ꯇꯥꯅꯤ ꯇꯥꯅꯤ ꯚꯥꯏ ꯑꯗꯨꯕꯨꯗꯤ ꯉ ꯍꯣꯔꯦꯟ ꯃꯦꯁꯤ ꯐꯦꯟꯒꯤꯗꯤ ꯀꯩꯅꯣ ꯑꯣꯏ ꯌꯥ ꯇꯨꯝꯅ ꯀꯇꯥꯔꯁꯤ